ꯍꯥꯂꯣ
ꯑꯥꯎ ꯇꯥꯔꯦ ꯇꯥꯔꯦ
ꯑꯥ ꯑꯥ ꯁꯣꯝ ꯑꯥ ꯐꯣꯟ ꯇꯧꯕꯤꯔꯛꯑꯝ ꯃꯥꯜꯂꯦ
ꯑꯥ ꯇꯧꯖꯔꯦ ꯇꯧꯖꯔꯦ ꯀꯩꯗꯧꯔꯝꯃꯤꯅꯣ
ꯑꯁ ꯆꯍꯤꯁꯦ ꯂꯤꯁꯜꯂꯛꯄꯅꯤꯅ ꯑꯩꯗꯤ ꯍꯛꯆꯥꯡꯁꯦ ꯈꯔ ꯅꯨꯡꯉꯥꯏꯇꯦꯅ ꯑ ꯎꯝ ꯃꯁꯥꯖꯔꯒꯤ ꯃꯣꯏꯒꯤ ꯆꯧꯀ꯭ꯔꯤ ꯑꯃ ꯂꯩꯕꯗꯣ
ꯍꯣꯏ ꯍꯣꯏ ꯑꯩꯈꯣꯏꯒꯤ ꯗꯛ ꯗꯛ ꯀꯅꯤꯛꯄꯗꯣ
ꯑ ꯑꯥ ꯑꯧ ꯑꯧ ꯑꯗꯨꯗ ꯐꯝꯃꯒ ꯍꯛꯆꯥꯡꯁꯦ ꯈꯤꯇꯪ ꯇꯦꯛꯈꯠꯍꯟꯒꯦꯅ ꯑꯗꯨꯃꯥꯏꯅ ꯇꯧꯔꯤꯌꯦ
ꯑꯣ ꯑꯁ ꯌꯥꯝ ꯅꯨꯡꯉꯥꯏꯅ ꯂꯩꯖꯔꯝꯃꯤ ꯖꯥꯠꯅꯤꯅꯦ ꯑꯩꯁꯦ ꯍꯌꯦꯡ ꯒꯤꯂꯨꯍꯣꯡꯕꯒꯤ ꯄꯣꯠꯂꯣꯏ ꯁꯦꯠꯅꯕꯒꯤ ꯃꯄꯣꯠ ꯃꯆꯩ ꯈꯔ ꯂꯣꯏꯁꯤꯜꯗ꯭ꯔꯤꯌꯦ
ꯑꯁꯣꯝꯒꯤ ꯂꯣꯏꯅꯕꯤꯒꯤ ꯑꯣꯏꯗꯣꯏꯔꯥ
ꯑ ꯅꯠꯇꯦ ꯅꯠꯇꯦ ꯑꯩꯁꯦ ꯂꯨꯍꯣꯡꯕꯒꯤ ꯄꯣꯂꯣ ꯁꯦꯠꯄ ꯆꯠꯄ
ꯑꯣ ꯑꯗꯨ ꯃꯤꯅ ꯍꯥꯏꯔꯕꯗ ꯑꯩꯈꯣꯏꯒꯤ ꯄꯣꯠꯂꯣꯏ ꯁꯦꯠꯄ ꯆꯠꯄꯁ ꯄꯩꯁꯥ ꯌꯥꯝꯅ ꯐꯪꯉꯦꯅ ꯍꯥꯏ ꯍꯥꯏ ꯑꯗꯨ
ꯍꯣꯏ ꯍꯣꯏ ꯆꯨꯝꯃꯤ ꯆꯨꯝꯃꯦ ꯑꯩꯈꯣꯏꯒꯤ ꯄꯣꯠꯂꯣꯏ ꯁꯦꯠꯄꯁꯦ ꯑꯩꯈꯣꯏꯒꯤ ꯄꯩꯁꯥꯕꯨꯗꯤ ꯑꯗꯨꯝ ꯅꯨꯡꯉꯥꯏ ꯑꯗꯨꯕꯨ ꯑꯩꯈꯣꯏ ꯍꯣꯏ ꯀꯩꯒꯨꯝꯕ ꯀꯥꯟꯗꯁꯨ ꯑꯩꯈꯣꯏꯒꯤ ꯎꯝ ꯀꯩꯅꯥ ꯀꯩꯅꯥꯒꯤ ꯃꯈꯥ ꯄꯣꯜꯂꯦ ꯍꯥꯏꯇꯥꯔꯦꯀꯣ ꯑꯩꯈꯣꯏꯒꯤ ꯀꯩꯅ ꯑꯊꯤꯕꯁꯦ ꯄꯣꯠꯂꯣꯏ ꯍꯦꯛ ꯁꯦꯠꯄꯤꯔꯛꯎ ꯀꯀꯥꯟꯗ ꯃꯁꯛꯇꯨ ꯊꯤꯕꯅꯤꯅ ꯑꯩꯈꯣꯏꯒꯤ ꯄꯣꯠꯂꯣꯏ ꯐꯖꯅ ꯁꯦꯠꯂꯒꯁꯨ ꯑꯗꯨꯝ ꯊꯤꯖꯤꯟꯕꯗ ꯍꯥꯏꯇꯥꯥꯔꯦꯅꯦꯀꯣ ꯑꯗꯨꯅ ꯑꯩꯈꯣꯏꯒꯤ ꯄꯣꯠꯂꯣꯏ ꯃꯃꯟꯗꯣ ꯇꯥꯟꯅ ꯄꯤꯔꯛꯄꯒꯨꯝꯕ ꯑꯗꯒꯤ ꯀꯩꯅꯥ ꯐꯖꯕ ꯍꯦꯛ ꯁꯦꯠꯂꯨꯔꯒꯅ ꯃꯁꯛꯇꯨ ꯐꯖꯕꯅꯤꯅ ꯑꯩꯈꯣꯏꯒꯤ ꯄꯣꯠꯂꯣꯏꯗꯨꯁꯨ ꯍꯦꯛ ꯐꯖꯕ ꯃꯥꯟꯗꯅ ꯄꯩꯁꯥ ꯈꯔ ꯍꯦ ꯆꯟꯅ ꯄꯤꯔꯛꯄꯒꯨꯝꯕ ꯑꯗꯨꯝ ꯌꯥꯎꯏꯤ ꯃꯁꯤ ꯑꯩꯈꯣꯏꯒꯤ ꯀꯩꯅꯥ ꯀꯩꯅꯥꯒꯤ ꯃꯈꯥ ꯄꯣꯜꯂꯦ ꯍꯥꯏꯇꯥꯔꯦꯅꯦ
ꯑꯣ ꯑꯗꯨꯗꯤ ꯑꯩꯅ ꯍꯥꯏꯗꯤ ꯑꯩꯅ ꯈꯪꯗꯕ ꯑꯃ ꯂꯩꯔꯤꯌꯦ
ꯑ ꯍꯪꯕꯤꯌꯣ ꯍꯪꯕꯤꯌꯣ
ꯑꯩꯈꯣꯏꯒꯤ ꯀꯩꯅꯥꯁꯦ ꯑꯩꯈꯣꯏꯒꯤ ꯀꯆꯨꯁꯦ ꯈꯔ ꯃꯝꯕ ꯀꯥꯡꯕꯨꯖꯦ
ꯑꯥ ꯑꯥ
ꯃꯣꯏꯁꯦ ꯑꯩꯈꯣꯏꯒꯤ ꯂꯨꯍꯣꯡꯉꯝꯗꯥꯏꯒꯤ ꯍꯥꯏꯇꯥꯔꯦꯅꯦ ꯃꯦꯀꯞꯁꯦ ꯇꯧꯔꯀꯥꯟꯗ ꯉꯥꯎꯊꯣꯛ ꯉꯥꯎꯊ꯭ꯔꯣꯛ ꯉꯧꯔꯒ ꯊꯣꯛꯂꯛꯄ ꯎꯖꯩꯌꯦꯕ ꯑꯗ ꯁꯤꯁꯦ ꯀꯃꯥꯏꯅ ꯇꯧꯔꯤꯅꯣ ꯑꯗꯨꯗꯨꯒ ꯀꯃꯥꯏꯅ ꯈꯦꯕꯤꯒꯦ ꯍꯥꯏꯕꯗꯣ ꯍꯥꯏꯐꯦ ꯍꯥꯢꯐꯦꯠꯇꯪ ꯁꯝꯂꯞꯄ ꯑꯝꯇ ꯍꯥꯏꯕꯤꯌꯨꯅꯦ
ꯑꯧ ꯍꯥꯏꯖꯒꯦ ꯑꯩꯈꯣꯏꯒꯤ ꯀꯩꯅꯥꯁꯤ ꯁꯣꯝꯅ ꯍꯥꯏꯕꯤꯗꯣ ꯌꯥꯝ ꯆꯨꯝꯃꯦ ꯑꯩꯈꯣꯏꯒꯤ ꯑꯃꯨꯕ ꯃꯤꯁꯛꯁꯦ ꯑꯩꯈꯣꯏ ꯀꯦꯔꯒꯅꯤ ꯍꯦꯛ ꯎꯊꯣꯛꯍꯟꯕꯒꯨꯝꯕ ꯑꯁꯤ ꯑꯗꯨꯝ ꯎꯕꯤꯔꯝꯃꯅꯤꯀꯣ ꯁꯣꯝꯅꯁꯨ ꯑꯩꯈꯣꯏꯒꯤ ꯃꯌꯥꯝꯅ ꯊꯥꯒꯠꯂꯛꯄꯗꯅꯤ ꯈꯪꯗꯦ ꯑꯗꯨꯗꯒꯤ ꯍꯛꯊꯦꯡꯅ ꯊꯦꯡꯅꯖꯕꯗꯅꯤ ꯈꯪꯗꯦ ꯎꯕꯤꯔꯝꯃꯅꯤ ꯃꯁꯤ ꯍꯈꯣꯏ ꯑꯩꯈꯣꯏ ꯀꯦꯕꯒꯤ ꯍꯤꯔꯝꯗ ꯍꯥꯏꯇꯥꯔꯒꯗꯤ ꯑꯩꯈꯣꯏꯒꯤ ꯁꯨꯅꯨꯁꯦ ꯑꯩꯈꯣꯏꯒꯤ ꯀ꯭ꯋꯥꯗꯒ ꯇꯩꯅꯕ ꯁꯨꯅꯨꯁꯦ ꯐꯖꯅ ꯊꯤ ꯊꯤꯠꯂꯦꯗꯅ ꯑꯩꯈꯣꯏꯒꯤ ꯃꯥꯏꯁꯤꯗ ꯑꯩꯈꯣꯏꯒꯤ ꯅꯣꯡ ꯋꯥꯠꯂꯤꯉꯩꯁꯤꯗ ꯇꯩꯕꯤꯔ ꯊꯝꯕ ꯃꯁꯤ ꯑꯩꯈꯣꯏꯒꯤ ꯇꯩꯔꯒ ꯀꯪꯉꯕ ꯃꯇꯨꯡꯁꯦ
ꯑꯥ
ꯑꯩꯈꯣꯏꯒꯤ ꯀꯪꯉꯕ ꯃꯇꯨꯡꯁꯤꯗ ꯑꯩꯈꯣꯏꯒꯤ ꯁꯨꯅꯨꯁꯤꯒꯤ ꯃꯊꯛꯁꯤꯗ ꯑꯃꯨꯛ ꯑꯩꯈꯣꯏꯒꯤ ꯐꯤꯌꯥꯔ ꯂꯝꯖꯤꯅ ꯂꯩꯗꯅꯀꯣ ꯌꯥꯁꯤ ꯑꯃꯨꯛ ꯇꯩꯁꯟꯕꯤꯔꯅꯤ ꯍꯣꯏ ꯍꯣꯏ ꯍꯣꯏ ꯑꯩꯈꯣꯏꯒꯤ ꯅꯨꯡꯁꯥꯒ ꯍꯦꯛ ꯁꯥꯔꯥꯛ ꯀꯟ ꯑꯩꯈꯣꯏꯒꯤ ꯍꯨꯃꯥꯡꯒ ꯄꯨꯂꯞ ꯆꯦꯟꯊꯃꯤꯟꯅꯔꯛꯄꯗ ꯍꯥꯏꯇꯥꯔꯦꯅꯦꯀꯣ ꯑꯗꯨꯅ ꯑꯩꯈꯣꯏꯒꯤ ꯑꯗꯨꯝꯃ ꯇꯩꯁꯟꯕꯤꯔꯅꯤ ꯑꯗꯨꯒ ꯃꯊꯛꯁꯤꯗ ꯑꯩꯈꯣꯏꯒꯤ ꯍꯨꯃꯥꯡ ꯇꯥꯔꯛꯑꯁꯨ ꯑꯩꯈꯣꯏꯒꯤ ꯃꯆꯨꯝ ꯇꯥꯔꯛꯇꯅꯕ ꯑꯩꯈꯣꯏꯒꯤ ꯄꯥꯎꯗꯔꯁꯦ ꯑꯃꯨꯛ ꯈꯔ ꯇꯩꯁꯟꯕꯤꯕ ꯍꯥꯏꯇꯥꯔꯦ ꯃꯁꯤ ꯁꯨꯃꯥꯏꯅ ꯇꯧꯔꯒ ꯉꯧꯊꯣꯛꯍꯕꯅꯤ ꯎꯝ ꯍꯥꯏꯕꯤꯌꯨ ꯍꯥꯏꯕꯤꯌꯨ
ꯄꯥꯎꯗꯔꯁꯤꯗꯤ ꯑꯩꯈꯣꯏꯒꯤ ꯑꯥ ꯑꯦꯝꯋꯦ ꯄꯥꯔꯁꯣꯅꯥ ꯀꯥꯏꯅ ꯂꯩꯕꯗꯨꯣ ꯇꯩꯕꯤꯕ꯭ꯔꯥꯅ
ꯑꯦ ꯅꯠꯇꯦ ꯅꯠꯇꯦ ꯑꯗꯨ ꯑꯗꯨ ꯑꯗꯨ ꯀꯨꯝꯕ ꯇꯩꯕ ꯌꯥꯕ ꯆꯥꯅꯗꯦꯗ ꯑꯩꯈꯣꯏꯒꯤ ꯍꯧꯖꯤꯛ ꯇꯩꯖꯔꯤꯕ ꯄꯥꯎꯗꯔꯁꯤꯗ ꯑꯩꯈꯣꯏꯒꯤ ꯂꯨꯄꯥ ꯇꯔꯥ ꯄꯤꯕ ꯑꯩꯈꯣꯏꯒꯤ ꯄꯣꯟꯁ ꯄꯥꯎ ꯄꯥꯎꯗ꯭ꯔꯁꯦ
ꯑꯥ ꯑꯥ ꯑꯥ
ꯑ ꯃꯁꯤ ꯇꯩ ꯃꯁꯤꯅ ꯍꯦꯟꯅ ꯐꯕꯅꯤꯗ ꯑꯩꯈꯣꯏꯒꯤ ꯑꯦꯝ ꯋꯦꯒ ꯍꯥꯏꯔꯤꯕꯁꯤꯗꯤ ꯑꯩꯈꯣꯏꯒ ꯍꯣꯏ ꯄꯤꯔꯤ ꯃꯃꯤꯡ ꯐꯕꯒꯤ ꯑꯩꯈꯣꯏꯒꯤ ꯃꯌꯥꯝꯅ ꯄꯪꯈꯣꯏꯗ ꯐꯕ ꯃꯥꯟꯕꯁꯦ ꯁꯤꯗ ꯀꯣꯌꯦꯠ ꯆꯠꯂꯦꯅ ꯍꯥꯏꯖꯅꯤꯡꯉꯤ ꯈ꯭ꯋꯥꯏꯗꯗꯒꯤ ꯐꯕꯗꯤ ꯑꯩꯈꯣꯏ ꯊꯥꯏꯅꯗꯒꯤꯁꯨ ꯇꯩꯔꯛꯄ ꯑꯩꯈꯣꯏꯒꯤ ꯄꯣꯟꯁꯁꯦ ꯑꯁꯤ ꯌꯥꯝ ꯐꯩ ꯁꯣꯝꯁꯨ ꯑꯩꯈꯣꯏꯒꯤ ꯀꯦꯕ ꯈꯣꯠꯄ ꯄꯥꯝꯕꯤꯕ꯭ꯔꯥ ꯅꯠꯇ꯭ꯔꯒꯅ ꯑꯩꯈꯣꯏꯒꯤ ꯀꯦꯕꯁꯤꯗ ꯑꯩꯈꯣꯏ ꯀꯌꯥ ꯏꯟꯇꯔꯦꯁ ꯂꯩꯇꯕ꯭ꯔꯥ
ꯑꯥ ꯑꯩꯗꯤ ꯆꯍꯤꯒ ꯂꯩꯁꯜꯂꯛꯄꯅꯦ ꯑꯩ ꯍꯥꯏꯗꯤ ꯀꯦꯕ ꯍꯥꯏꯗꯤ ꯀꯦꯕ ꯅꯥꯟꯕ ꯍꯥꯏꯕꯁꯤꯗꯤ ꯍꯛꯆꯥꯡꯒꯤ ꯑꯩꯈꯣꯏꯒꯤ ꯔꯦꯁꯄꯦꯛ
ꯃꯥꯅꯦ ꯃꯥꯅꯦ ꯑꯩꯈꯣꯏꯒꯤ ꯑꯩꯈꯣꯏꯒꯤ ꯍꯅꯨꯕꯤ ꯃꯌꯥꯝ ꯑꯩꯈꯣꯏ ꯀꯦꯗꯅ ꯃꯧꯗꯨꯅ ꯅꯍꯥ ꯑꯣꯏꯊꯣꯛꯄꯁꯨ ꯂꯩꯔꯤꯀꯣ ꯑꯗꯨꯅ ꯑꯩꯈꯣꯏ ꯀꯦꯕꯁꯤ ꯆꯍꯤꯗ ꯂꯩꯇꯦ ꯑꯩꯈꯣꯏꯒꯤ ꯏꯁꯥꯒꯤ ꯑꯩꯈꯣꯏꯒꯤ ꯋꯥꯈꯜꯂꯣꯟꯗ ꯂꯩ ꯍꯥꯏꯅꯤꯡ ꯇꯥꯔꯦ ꯍꯥꯏ
ꯑꯥ ꯑꯥ ꯑꯥ ꯃꯥꯅꯦ ꯃꯥꯅꯤ ꯑꯗꯨꯗꯨꯅ ꯑꯩꯁꯨ ꯀꯦ ꯍꯥꯏꯕꯗꯤ ꯀꯦꯕꯁꯦ ꯑꯩꯁꯨ ꯀꯃꯥꯏꯅ ꯀꯦꯒꯦ ꯍꯥꯏꯒꯦ ꯍꯥꯏꯔ ꯀꯥꯟꯗ ꯑꯩꯈꯣꯏꯒꯤ ꯍꯌꯦꯡ ꯉꯥꯎꯊꯣꯛꯅꯕ ꯍꯥꯏꯇꯥꯔꯦꯅꯦ ꯑꯩꯈꯣꯏꯁꯦ ꯑꯩ ꯏꯁꯥꯁꯦ ꯑꯩ ꯀꯨꯆꯨꯁꯨ ꯈꯔ ꯃꯝꯃꯤꯗꯅ ꯑꯗꯨꯗꯨꯅ ꯀꯩꯗꯧꯒꯦ ꯍꯥꯏꯔ ꯀꯥꯟꯗ ꯑꯩꯈꯣꯏꯒꯤ ꯀꯥꯂꯦꯟ ꯊꯥꯗꯅ ꯈꯔ ꯍꯦꯟꯅ ꯉꯧꯋꯦ ꯏꯇꯥꯎꯅꯁꯨ ꯉꯁꯥꯏ ꯍꯥꯏꯕꯤꯈ꯭ꯔꯦꯗꯅ
ꯍꯣꯏ ꯍꯣꯏ
ꯑꯗꯨꯃꯥꯏꯅ ꯇꯧꯗꯅ ꯑꯩꯁꯨ ꯍꯥꯏꯗꯤ ꯀꯥꯂꯦꯟ ꯊꯥꯁꯤꯗ ꯑꯩꯈꯣꯏꯒꯤ ꯅꯨꯡꯁꯥꯁꯤꯗ ꯃꯥꯏ ꯁꯦ ꯄꯨꯡ ꯑꯃ ꯑꯅꯤ ꯌꯥꯏꯕꯤꯕ ꯍꯥꯏꯇꯥꯔꯦꯅꯦ
ꯑꯣ ꯑꯣ
ꯍꯣꯏ ꯆꯥꯏꯕꯁꯤꯗꯩ ꯂꯣꯏꯔꯕ ꯃꯇꯨꯡꯁꯤꯗ ꯑꯩꯈꯣꯏꯒꯤ ꯉꯁꯥꯏꯒꯤ ꯌꯨꯝꯗꯒ ꯁꯪꯅꯕ ꯔꯪ ꯑꯉꯧꯕ
ꯍꯣꯏ ꯍꯣꯏ ꯑꯩꯈꯣꯏꯒꯤ ꯋꯥꯜ ꯀꯩꯀꯥꯗꯒ ꯁꯝꯅꯔꯤꯕꯁꯦ
ꯑ ꯑꯥ ꯑꯥ ꯄꯨ ꯄꯨꯠꯇꯤꯒꯥꯏꯅ
ꯍꯣꯏ ꯍꯣꯏ
ꯑꯗꯨꯒꯤ ꯄꯨꯇꯤꯁꯦ ꯑꯩꯈꯣꯏꯒꯤ ꯏꯁꯤꯡ ꯕꯥꯇꯤꯟꯁꯤꯗ ꯐꯖꯅ ꯊꯤꯠꯄꯤꯔꯦꯅ
ꯎꯝ
ꯑꯗꯨꯒ ꯃꯥꯏꯁꯦ ꯍꯥꯏꯗꯤ ꯃꯤꯅꯤꯠ ꯃꯉꯥ ꯈꯨꯗꯤꯡꯒꯤ ꯂꯨꯞꯄ ꯁꯥꯟꯅꯕ ꯍꯥꯏꯇꯥꯔꯦ ꯂꯨꯞꯇ ꯁꯥꯟꯅꯔꯀꯥꯟꯁꯤꯗ ꯑꯩꯈꯣꯏꯒꯤ ꯇꯣꯞ ꯇꯣꯞꯄ ꯀꯨꯆꯨꯂꯨ ꯑꯃ ꯂꯥꯛꯑꯦꯕ ꯁꯤꯗ ꯑꯗꯨꯅ ꯏꯇꯥꯎꯁꯨ ꯑꯗꯨꯝ ꯇꯧ ꯍꯥꯏꯗꯤ ꯏꯇꯥꯎꯁꯨ ꯀꯦꯕ ꯆꯠꯄꯅꯤꯅ ꯑꯗꯨꯒꯤꯗꯣ ꯑꯗꯨꯝ ꯄꯥꯟꯝꯕꯤꯕ ꯌꯥꯅꯤ ꯍꯥꯏꯇꯥꯔꯦ ꯑꯩ ꯍꯥꯏꯗꯤ ꯑꯩꯉꯣꯟꯗ ꯑꯩ ꯏꯁꯥ ꯑꯩꯒꯤ ꯏꯁꯥꯗ ꯍꯥꯏꯗꯤ ꯑꯗꯨꯝ ꯍꯛꯊꯦꯡꯅꯅ ꯑꯗꯨꯝ ꯊꯦꯡꯅꯔ ꯂꯩꯔꯕꯅꯤꯅ ꯍꯥꯏꯗꯤ ꯑꯩꯉꯣꯟꯗ ꯀꯥꯟꯅꯕꯗꯣ ꯐꯪꯉꯦꯕ ꯑꯗꯨꯒꯤ ꯒꯤꯅꯦ ꯑꯩꯅ ꯉꯁꯥꯏ ꯏꯇꯥꯎꯗꯨꯁꯨ ꯍꯥꯏꯐꯦꯠ ꯍꯟꯈ꯭ꯔꯤꯗꯣ ꯑꯗꯨꯗꯨꯅ ꯑꯗꯨꯃꯥꯏꯅ ꯃꯤꯅꯤꯠ ꯃꯉꯥ ꯈꯨꯗꯤꯡꯒꯤ ꯂꯨꯞꯄꯤꯕ ꯍꯥꯏꯇꯥꯔꯦ ꯃꯥꯥꯏ
ꯎꯝ
ꯄꯨꯡ ꯑꯃꯨꯛ ꯂꯨꯞꯄ ꯀꯥꯟꯗ ꯑꯩꯈꯣꯏꯒꯤ ꯇꯣꯞ ꯇꯣꯞꯄ ꯍꯥꯏꯗꯤ ꯃꯉꯥꯜꯁꯦ ꯑꯉꯧꯕ ꯑꯣꯏꯅ ꯂꯪꯈꯠꯂꯒ ꯑꯃ ꯂꯥꯛꯑꯦꯕ ꯑꯩꯈꯣꯏꯒꯤ ꯍꯧꯖꯤꯛꯀꯥꯟ ꯑꯉꯥꯡ ꯅꯨꯄꯤ ꯃꯆꯥꯈꯩꯅꯒ ꯍꯥꯏꯅꯕ ꯒ꯭ꯂꯣ ꯂꯥꯛ ꯄꯒ ꯍꯥꯏꯅꯕꯗꯣ
ꯍꯣꯏ ꯍꯣꯏ
ꯑꯗꯨꯃꯥꯏꯅ ꯂꯥꯛꯑꯦꯕ ꯑꯗꯨꯗꯨꯅ ꯑꯗꯨꯃꯥꯏꯅ ꯇꯧꯔꯒ ꯀꯦ
ꯑꯣ ꯁꯣꯝꯗꯤ ꯑꯩꯈꯣꯏ ꯑꯥ ꯑꯩꯈꯣꯏꯒꯤ ꯆꯍꯤꯁꯨ ꯑꯍꯟ ꯑꯣꯏꯔꯦꯅ ꯇꯥꯛꯄꯤꯔꯀꯣ ꯑꯗꯣ ꯑꯩꯈꯣꯏꯒꯤ ꯐꯣꯝꯁꯦ ꯑꯩꯈꯣꯏꯒꯤ ꯅꯨꯄꯤ ꯑꯉꯥꯡꯒꯗꯤ ꯊꯤꯕꯤꯔꯕ꯭ꯔꯥ ꯅꯠꯇ꯭ꯔꯒꯅ ꯑꯗꯨꯝ ꯍꯧꯖꯤꯛꯁꯦ ꯑꯗꯨꯝ ꯁꯤꯡꯒꯜ ꯑꯣꯏ ꯂꯩꯕꯤꯔꯤꯕ꯭ꯔꯥ
ꯅꯨꯄꯤ ꯑꯉꯥꯡꯁꯦ ꯑꯩꯗꯤ ꯀꯨꯏ ꯀꯨꯏꯅ ꯊꯤꯗꯦ ꯍꯥꯏꯗꯤ ꯑꯩ ꯍꯧꯖꯤꯛ ꯆꯍꯤ ꯃꯔꯤꯐꯨ ꯁꯨꯔꯦꯗꯅ
ꯎꯝ
ꯆꯍꯤ ꯃꯔꯤꯐꯨ ꯁꯨꯕꯁꯤꯗ ꯑꯩꯗꯤ ꯅꯨꯄꯤꯁꯦ ꯑꯥ ꯆꯍꯤ ꯃꯉꯥ ꯐ
ꯑꯣ ꯑꯗꯨꯗꯤ ꯍꯧꯖꯤꯛꯁꯦ ꯄꯨꯂꯞꯅ ꯐꯤ ꯀꯌꯥꯃꯨꯛꯀꯗꯤ ꯊꯤꯕꯤꯔꯦ
ꯍꯧꯖꯤꯛ ꯐꯥꯎꯗ ꯑꯩ ꯅꯨꯄꯤ ꯇꯔꯥꯃꯉꯥ ꯑꯗꯨꯃꯥꯏꯅꯗꯤ ꯊꯤꯔꯦ
ꯑꯣ ꯄꯪꯌꯥꯝ ꯌꯥꯝꯕ ꯅꯠꯇ꯭ꯔꯤꯗ ꯑꯗꯨꯗꯤꯀꯣ
ꯑꯥ ꯌꯥꯝꯖꯗ꯭ꯔꯤ ꯌꯥꯝ
ꯑ ꯁꯣꯝꯁꯦ ꯑꯩꯈꯣꯏ ꯍꯧꯖꯤꯛ ꯑꯩꯈꯣꯏꯒꯤ ꯃꯥꯔꯁ ꯊꯥꯒꯨꯝꯕ ꯌꯧꯁꯤꯜꯂꯛꯄ ꯇꯥꯔꯒꯗꯤ ꯑꯩꯈꯣꯏꯒꯤ ꯌꯥꯎꯁꯪꯒꯤ ꯃꯇꯝꯁꯨ ꯌꯧꯔꯛꯑꯅꯤꯗꯅꯀꯣ ꯍꯣꯏꯒꯤ ꯌꯥꯎꯁꯪꯒꯤ ꯑꯩꯈꯣꯏꯒꯤ ꯅꯥꯀꯊꯦꯡ ꯆꯠꯄ ꯍꯥꯏꯗꯅ ꯑꯩꯈꯣꯏꯒꯤ ꯊꯥꯏꯅꯗꯒꯤ ꯆꯠꯅꯔꯛꯄ ꯌꯥꯝꯅ ꯐꯖꯕ ꯕꯥ ꯆꯠꯅꯕꯤ ꯍꯥꯏꯇꯥꯔꯦꯅꯦ ꯑꯩꯈꯣꯏ ꯃꯩꯇꯩꯒꯤ ꯑꯣꯏꯅꯀꯣ ꯃꯁꯤ ꯑꯩꯈꯣꯏ ꯅꯥꯀꯊꯦꯡꯖꯦ ꯑꯩꯈꯣꯏꯅ ꯁꯣꯝꯗ ꯑꯉꯥꯡꯒꯩꯗ ꯑꯩꯈꯣꯏꯒꯤ ꯅꯥꯀꯗꯦꯡ ꯒꯤ ꯄꯩꯁꯥ ꯌꯦꯟꯕꯤꯗꯧꯔꯤꯕ꯭ꯔꯥ ꯅꯠꯇ꯭ꯔꯒꯅ ꯁꯣꯝ ꯏꯁꯥꯃꯛꯁꯨ ꯅꯥꯀꯗꯦꯡ ꯆꯠꯄꯤ ꯗꯧꯔꯤꯕꯔꯥ
ꯑꯥ ꯍꯧꯖꯤꯛꯀꯥꯟ ꯃꯇꯝ ꯗꯤ ꯍꯥꯏꯗꯤ ꯅꯍꯥ ꯍꯥꯏꯕ ꯑꯉꯥꯡ ꯍꯥꯏꯕ ꯑꯝ ꯂꯩꯇꯦꯗꯅ
ꯍꯣꯏ ꯍꯣꯏ
ꯃꯔꯝ ꯑꯗꯨꯅ ꯑꯩꯖꯨ ꯑꯗꯨꯝ ꯆꯠꯄ ꯌꯥꯎꯖꯩ ꯍꯥꯏꯇꯥꯔꯦ
ꯑꯥ ꯁꯣꯝꯅꯒ ꯑꯩꯈꯣꯏꯒꯤ ꯅꯥꯀꯊꯦꯡ ꯆꯠꯄꯁꯤꯗ ꯑꯩꯈꯣꯏꯒꯤ ꯌꯨꯝꯊꯣꯡ ꯌꯨꯝꯊꯣꯡ ꯈꯨꯗꯤꯡꯗꯒ ꯉꯥꯡꯉꯛꯄꯒꯨꯝꯕ ꯅꯠꯇ꯭ꯔꯒꯅ ꯑꯩꯈꯣꯏꯒꯤ ꯐꯖꯕ ꯂꯣꯟꯗ ꯈꯤꯇꯪ ꯏꯀꯥꯏ ꯏꯀꯥꯏꯕ ꯄꯤꯔꯛꯄꯒꯨꯝꯕꯗꯒꯗꯤ ꯌꯥꯎꯗꯕ꯭ꯔꯥ ꯅꯠꯇ꯭ꯔꯒ ꯍꯥꯏꯗꯤ ꯆꯍꯤ ꯈꯤꯇꯪ ꯌꯥꯝ ꯁꯜꯂꯛꯑꯕꯅꯤꯅ ꯑꯩꯈꯣꯏꯒꯤ ꯅꯥꯀ ꯇꯦꯡ ꯆꯠꯄꯁꯤ ꯑꯩꯈꯣꯏꯒꯤ ꯑꯅꯝꯕ ꯃꯇꯝꯗ ꯑꯩꯈꯣꯏ ꯑꯉꯥꯡꯅ ꯆꯠꯅ ꯗ ꯅꯀꯣ ꯑꯗꯣ ꯁꯣꯝꯁꯨ ꯅꯥꯀꯗ ꯆꯠ ꯄꯤ ꯍꯥꯏꯕꯅ ꯑꯩꯈꯣꯏꯅ ꯀꯔꯤ ꯀꯔꯤ ꯆꯠꯄ ꯀꯥꯟꯗ ꯑꯩꯈꯣꯏꯅ ꯁꯣꯝꯅ ꯊꯦꯡꯅꯕꯤꯔꯛꯄ ꯑꯋꯥ ꯅꯨꯡꯉꯥꯏ ꯍꯥꯏ ꯍꯥꯏꯇꯥꯔꯦꯅꯦꯀꯣ ꯁꯤꯖꯦ ꯀꯔꯤ ꯀꯔꯤ ꯊꯦꯡꯅꯔꯛꯀꯦ
ꯍꯧꯖꯤꯛ ꯐꯥꯎꯒꯤ ꯑꯣꯏꯅꯗꯤ ꯑꯩꯅ ꯆꯠꯆꯕ ꯃꯇꯝꯗ ꯑꯗꯨꯃꯛꯇꯤ ꯊꯦꯡꯅꯖꯗ꯭ꯔꯤ ꯍꯥꯏꯇꯥꯔꯦꯅꯦ
ꯑꯣ ꯑꯣ
ꯑꯗꯨꯝ ꯍꯥꯏꯗꯤ ꯑꯩꯗꯣ ꯑꯍꯟ ꯑꯣꯏꯁꯟꯖꯔꯛꯑꯕꯅꯤꯅ ꯍꯥꯏꯗꯤ ꯃꯇꯦꯡ ꯈꯤꯇꯪ ꯇꯧꯕꯤꯌꯨ ꯍꯥꯏꯔꯕ ꯀꯥꯟꯗ ꯍꯥꯏꯗꯤ ꯏꯃꯨꯡꯗ ꯂꯩꯔꯝꯃꯤꯕ ꯃꯤꯁꯛꯈꯩꯗꯨꯅ ꯑꯗꯨꯝ ꯅꯨꯡꯁꯤ ꯅꯨꯡꯁꯤꯅ ꯍꯥꯞꯄꯤꯔꯛꯑꯦ ꯍꯥꯏꯇꯥꯔꯦꯅꯦ
ꯑꯣ ꯑꯗꯨꯗꯤ ꯑꯩꯈꯣꯏꯒꯤ ꯁꯣꯝꯅ ꯅꯀꯗꯦꯡ ꯆꯠꯄ ꯀꯥꯟꯗ ꯑꯩꯈꯣꯏ ꯌꯨꯝꯗꯣꯡ ꯌꯨꯝꯊꯣꯡ ꯈꯨꯗꯤꯡ ꯆꯠꯂꯒ ꯅꯈꯇꯦꯡ ꯆꯠꯄꯤꯗꯅꯀꯣ ꯁꯤꯗ ꯌꯨꯝꯊꯣꯡ ꯌꯨꯝꯊꯣꯡ ꯈꯨꯗꯤꯡꯗ ꯑꯩꯈꯣꯏꯒꯤ ꯁꯨꯝ ꯆꯥꯎꯔꯥꯛꯅ ꯍꯥꯏꯇꯥꯔꯦꯅꯦꯀꯣ ꯄꯩꯁꯥꯀꯌꯥ ꯀꯌꯥꯃꯨꯀꯥꯗ ꯍꯥꯞꯄꯤ ꯔꯛꯀꯦ
ꯆꯥꯎꯔꯥꯛꯄ ꯂꯨꯄꯥ ꯂꯤꯁꯤꯡ ꯑꯃꯃꯝꯒꯤ ꯆꯥꯡ ꯍꯥꯞꯄꯤꯔꯛꯑꯦ
ꯑꯣ ꯍꯣꯏ ꯁꯣꯝꯗꯤ ꯑꯍꯟꯁꯨ ꯈꯤꯇꯪ ꯑꯣꯏꯔꯕꯅꯤꯅꯀꯣ ꯑꯩꯈꯣꯏꯒꯤ ꯀꯇꯦꯡ ꯃꯇꯝꯗ ꯑꯩꯈꯣꯏꯅ ꯃꯔꯨ ꯑꯣꯏꯅ ꯎꯖꯔꯤꯁꯦ ꯑꯩꯈꯣꯏꯒꯤ ꯑꯉꯥꯡ ꯃꯆꯥꯒꯩ ꯍꯥꯏꯇꯥꯔꯦꯅꯦꯀꯣ ꯑꯩꯈꯣꯏꯅ ꯑꯉꯥꯡ ꯃꯆꯥꯒꯩ ꯄꯦꯆꯀꯥꯔꯤ ꯄꯥꯏꯔꯒꯅꯤ ꯈꯪꯗꯦ ꯑꯩꯈꯣꯏꯒꯤ ꯁꯥꯟꯅꯄꯣꯠ ꯅꯣꯡꯃꯩꯒꯤ ꯁꯥꯟꯅꯄꯣꯠꯅꯤ ꯄꯥꯏꯔꯒ ꯈꯪꯗꯦ ꯑꯩꯈꯣꯏꯒꯤ ꯅꯀꯊꯦꯡ ꯆꯠꯄꯁꯦ ꯑꯗꯨꯝ ꯑꯉꯥꯡꯁꯦ ꯁꯪꯒꯨ ꯁꯪꯒꯨ ꯎꯖꯩꯌꯦꯕꯀꯣ ꯁꯣꯝꯗꯤ ꯑꯗꯨꯒꯨꯝ ꯍꯥꯏꯗꯤ ꯍꯥꯏꯔꯤꯕ ꯄꯦꯆꯀꯔꯤ ꯍꯥꯏꯔꯤꯕ ꯁꯅꯄꯣꯠꯀꯤ ꯅꯣꯡꯃꯩꯁꯤ ꯄꯥꯏꯔꯒ ꯆꯠꯄꯤ ꯕ꯭ꯔꯥ ꯅꯠꯇ꯭ꯔꯒꯅ ꯁꯩꯁꯨ ꯄꯥꯏꯔꯦ ꯆꯠꯄꯤꯕ꯭ꯔꯥ
ꯆꯠꯆꯩꯌꯦ ꯆꯠꯆꯩꯌꯦ ꯅꯥꯀꯟ ꯅꯥꯝꯃꯗꯅ ꯑꯩꯈꯣꯏꯒꯤ ꯉꯁꯥꯏꯒꯤ ꯑꯉꯥꯡꯒꯤ ꯁꯥꯟꯅꯄꯣꯠꯇꯣ ꯁꯥꯟꯅꯄꯣꯠ ꯅꯣꯡꯃꯩ ꯑꯗꯨꯗꯣ ꯑꯩꯈꯣꯏꯒꯤ ꯃꯔ ꯃꯔꯤ ꯑꯃ ꯄꯥꯟꯕꯤꯔꯦꯗꯅ
ꯍꯣꯏ ꯍꯣꯏ
ꯑꯗꯨꯒ ꯑꯩꯈꯣꯏꯒꯤ ꯌꯦꯠ ꯊꯪꯕ ꯂꯣꯝꯁꯤꯗ ꯌꯥꯜꯂꯒ ꯑꯗꯨ ꯑꯣꯏꯅꯥꯒꯤꯅ ꯑꯩꯈꯣꯏꯒꯤ ꯆꯩꯁꯨꯗꯣ ꯄꯥꯏꯔꯒ ꯍꯥꯏꯇꯥꯔꯦ ꯑꯗꯨꯃꯥꯏꯅ ꯇꯧꯔꯒ ꯆꯠꯂꯦ
ꯌꯥꯝꯅ ꯅꯨꯡꯉꯥꯏꯕ ꯃꯈꯜ ꯑꯃꯅꯤꯀꯣ ꯑꯗꯨꯁꯨ ꯑꯗꯨꯒ ꯑꯈꯣꯏꯒꯤ ꯎꯝ ꯈꯣꯏꯒꯤ ꯌꯥꯎꯁꯪꯁꯦ ꯈꯣꯏꯒꯤ ꯊꯥꯕꯜꯒꯁꯦ ꯊꯥꯕꯜꯖꯦ ꯈꯣꯏ ꯁꯣꯝꯁꯤꯁꯨ ꯆꯣꯡꯕꯤꯕ꯭ꯔ ꯅꯠꯇ꯭ꯔꯒꯅ ꯈꯣꯏꯒꯤ ꯊꯥꯕꯜꯁꯤ ꯉꯥꯛ ꯑꯣꯏꯅ ꯌꯎꯕꯤꯕ꯭ꯔꯥ
ꯑꯥ ꯂꯩꯀꯥꯏꯒꯤ ꯅꯨꯄꯤ ꯍꯥꯏꯗꯤ ꯑꯩꯈꯣꯏꯒꯤ ꯂꯩꯁꯕꯤꯒꯩꯖꯦ ꯃꯣꯏꯅ ꯊꯥꯕꯜ ꯆꯣꯡꯕ ꯅꯨꯃꯤꯠ ꯇꯥꯔꯒꯅ ꯚꯣꯂꯨꯟꯇꯤꯌꯔ ꯑꯣꯏꯅ ꯑꯗꯨꯝ ꯂꯩꯖꯩ ꯑꯗꯨꯗꯨꯒ ꯈꯣꯏꯒꯤ ꯈꯣꯏꯒꯤ ꯈꯨꯡꯒꯪꯗ ꯍꯥꯏꯇꯥꯔꯦꯅꯦ ꯑꯩꯈꯣꯏ ꯈꯨꯡꯒꯪꯗ ꯂꯩꯇꯕ ꯅꯨꯃꯤꯠꯇꯅ ꯑꯇꯣꯞꯄ ꯂꯝꯒꯤꯗ ꯑꯗꯨꯝ ꯆꯣꯡꯕ ꯆꯠꯆꯩꯌꯦ ꯑꯩ
ꯑꯣ ꯁꯣꯝꯁꯦ ꯑꯩꯈꯣꯏꯒꯤ ꯊꯥꯕꯜ ꯆꯣꯡꯕ ꯆꯠꯂꯦ ꯍꯥꯏꯔꯝꯃꯤꯅ ꯑꯩꯈꯣꯏꯒꯤ ꯊꯥꯕꯜ ꯃꯐꯝꯗꯒꯗꯤ ꯑꯩꯈꯣꯏꯒꯤ ꯑ ꯀꯔꯤ ꯍꯥꯏꯅꯤ ꯑꯩꯈꯣꯏ ꯅꯨꯄꯤ ꯑꯉꯥꯡꯒ ꯄꯥꯏꯔꯒ ꯆꯣꯡꯕꯤꯔꯛꯄ꯭ꯔꯥ ꯅꯠꯇ꯭ꯔꯒꯅ ꯍꯣꯃꯣ ꯨꯕ ꯑꯅꯝꯕ ꯑꯣꯏꯅ ꯇꯥꯕꯤꯕ꯭ꯔꯥ ꯁꯣꯝꯁꯦ ꯆꯣꯡꯃꯤꯟꯅꯕꯁꯦ
ꯑ ꯍꯧꯖꯤꯛꯐꯥꯎꯗ ꯑꯗꯨꯝ ꯊꯦꯡꯅꯕꯗ ꯑꯅꯤꯃꯛ ꯆꯣꯡꯃꯤꯟꯅꯩ ꯍꯥꯏꯇꯥꯔꯦꯅꯦ ꯅꯥꯀꯟ ꯅ ꯑꯃꯗꯅ ꯑꯩꯈꯣꯏꯒꯤ ꯀꯩ ꯉꯁꯥꯏꯒꯤ ꯇ꯭ꯔꯥꯟꯁ ꯀꯥꯡꯕꯨꯁꯦ ꯄꯥꯏꯕ ꯅꯨꯨꯄꯥ ꯁꯥꯕꯤꯈꯩꯁꯦ ꯄꯥꯏꯕ ꯑꯥ ꯅꯨꯄꯤ ꯁꯕꯤ ꯑꯣꯀꯦ ꯅꯨꯨꯄꯤ ꯁꯥꯕꯤ ꯄꯥꯏꯕꯤꯕ ꯑꯣꯏꯅꯔꯣꯝꯁꯤꯅ ꯑꯗꯨꯗꯨꯒ ꯑꯩꯈꯣꯏꯒꯤ ꯌꯦꯠꯂꯣꯝꯁꯤ ꯅ ꯑꯩꯈꯣꯏꯒꯤ ꯉꯁꯥꯏꯒꯤ ꯂꯩꯁꯥꯕꯤꯁꯦ ꯄꯥꯏꯔꯒ ꯑꯗꯨꯝ ꯆꯣꯡꯖꯩ ꯍꯥꯏꯇꯥꯔꯦ
ꯑꯣ ꯁꯣꯝꯅ ꯑꯩꯈꯣꯏꯒꯤ ꯑꯩꯈꯣꯏꯒꯤ ꯌꯦꯠ ꯂꯣꯝꯗꯅ ꯑꯩꯈꯣꯏꯒꯤ ꯂꯩꯁꯥꯕꯤ ꯄꯥꯏꯔꯒ ꯈꯣꯏ ꯑꯣꯏꯔꯣꯝꯗꯅ ꯑꯩꯈꯣꯏꯒꯤ ꯅꯨꯄꯤ ꯁꯥꯕꯤ ꯄꯥꯏꯕꯤꯔꯤꯁꯦ ꯑꯩꯈꯣꯏꯒꯤ ꯑꯣꯏꯔꯣꯝꯗ ꯗꯤ ꯂꯩꯁꯥꯕꯤꯁꯤ ꯄꯥꯏꯕ ꯌꯥꯗꯕ꯭ꯔꯥ ꯅꯠꯇ꯭ꯔꯒꯅ ꯌꯦꯠꯂꯣꯝꯗꯅ ꯑꯩꯈꯣꯏꯒꯤ ꯅꯨꯄꯤ ꯁꯥꯕꯤꯁꯤ ꯄꯥꯏꯕ ꯌꯥꯗꯕ꯭ꯔꯥ ꯅꯠꯇ꯭ꯔꯒꯅ ꯑꯩꯈꯣꯏꯒꯤ ꯃꯗꯨꯒꯤ ꯃꯅꯨꯡꯗ ꯅꯨꯡ ꯑꯣꯏꯕ ꯋꯥꯍꯟꯊꯣꯛ ꯑꯃ ꯂꯩꯕꯤꯕ꯭ꯔꯥ ꯁꯣꯝꯒꯤ ꯑꯣꯏꯅ
ꯑꯗꯨꯃꯛ ꯑꯣꯏꯅꯗꯤ ꯂꯩꯇꯦ ꯍꯥꯏꯗꯤ ꯑꯩꯅ ꯑꯗꯨꯝ ꯍꯧꯖꯤꯛꯐꯥꯎꯗ ꯊꯦꯡꯅꯔꯛꯄꯗ ꯑꯗꯨꯃꯥꯏꯅ ꯉꯥꯛ ꯆꯣꯉꯛꯑꯦꯕ ꯑꯗꯨꯗꯨꯅ ꯑꯗꯨꯝ ꯍꯥꯏꯅ ꯍꯩꯅꯕꯤ ꯑꯣꯏꯈꯤꯕ ꯍꯥꯏꯇꯥꯔꯦꯅꯦ
ꯑꯣ ꯑꯗꯨꯗꯤ ꯑꯩꯈꯣꯏꯒꯤ ꯁꯣꯝꯅ ꯍꯥꯏꯗꯤ ꯆꯍꯤꯁꯨ ꯌꯥꯝꯁꯜꯂꯛꯑꯕꯅꯤꯅ ꯑꯩꯈꯣꯏꯒꯤ ꯁꯣꯝꯅ ꯍꯥꯏꯇꯔꯦꯅꯦꯀꯣ ꯁꯣꯝꯅ ꯑꯉꯥꯡ ꯑꯣꯏꯔꯤꯉꯩ ꯀꯥꯟꯗ ꯗ ꯌꯥꯝꯅ ꯍꯥꯏꯗꯤ ꯅꯨꯡꯁꯤꯕ ꯃꯤꯀꯨꯞ ꯍꯥꯏꯇꯔꯦ ꯁꯤꯒꯤꯁꯦ ꯀꯔꯝꯕꯅ ꯑꯣꯏꯈꯤ
ꯑ ꯑꯩꯅ ꯈ꯭ꯋꯥꯏꯗꯒꯤ ꯅꯨꯡꯁꯤꯈꯤꯕ ꯃꯤꯀꯨꯞꯁꯦ ꯑꯩꯈꯣꯏꯒꯤ ꯑꯦ ꯑꯩꯈꯣꯏꯒꯤ ꯆꯍꯤ ꯑꯅꯤꯒ ꯁꯨꯔꯛꯄꯒꯤ ꯃꯇꯥꯡꯁꯦ
ꯍꯣꯏ ꯍꯣꯏ
ꯆꯍꯤ ꯑꯅꯤꯒ ꯁꯨꯔꯛꯄꯩ ꯃꯇꯥꯡꯁꯤꯗ ꯑꯩꯈꯣꯏꯒꯤ ꯑꯗꯨꯒꯤ ꯃꯇꯝꯗꯨꯅ ꯈ꯭ꯋꯥꯏꯗꯒꯤ ꯅꯨꯡꯁꯤ ꯍꯥꯏꯇꯔꯦꯅꯦ
ꯑꯣ ꯍꯏꯗꯤ ꯁꯤ ꯆꯍꯤ ꯑꯅꯤ ꯁꯨꯔꯛꯄ ꯃꯇꯡꯁꯤꯗ ꯁꯣꯝ